ꯃꯥꯟꯅꯗꯧꯔꯤꯅꯣ
ꯑꯩꯁꯦ ꯑꯗꯨꯝ ꯀꯔꯤꯝ ꯇꯧꯔꯝꯗꯦ ꯑꯗꯨꯝ ꯏꯁꯤꯡ ꯊꯛꯑꯒ ꯌꯥꯝ ꯁꯥꯃꯟꯕꯗꯨꯗ ꯃꯄꯥꯟꯗ ꯑꯗꯨꯝ ꯐꯝꯔꯝꯃꯤꯅꯤ
ꯎꯝ ꯑꯩꯗꯤ ꯀꯩꯅꯣ ꯇꯧꯔꯔꯕꯅꯦ ꯀꯝꯕꯣꯡ ꯅꯥꯄꯤꯗꯣ ꯍꯪꯕ꯭ꯔ
ꯈꯪꯉꯦ ꯈꯪꯉꯦ ꯑꯥ
ꯑꯗꯨ ꯁꯣꯏꯔꯝꯃꯤꯅꯦ
ꯑꯦ ꯅꯪ ꯑꯗꯨ ꯀꯃꯥꯏꯅ ꯆꯥꯗꯣꯏꯕ
ꯇꯦꯕꯤꯦꯝꯃ ꯑꯣꯛ ꯂꯣꯏꯔꯤꯌꯦ ꯑꯩꯈꯣꯏ ꯑꯣꯛꯇꯣ ꯃꯆꯥ ꯀꯣꯛꯑ ꯃꯉꯥ ꯀꯣꯛꯑꯦ ꯑꯗꯨꯗꯨꯒꯤꯅꯦ ꯑꯩꯈꯣꯏ ꯑꯣꯀꯀꯤ ꯄꯤꯖꯅꯕ
ꯑꯣꯛ ꯆꯥꯕ ꯐꯕ꯭ꯔꯣ ꯑꯣꯛ ꯁꯤꯡꯒ ꯆꯥꯕ ꯐꯕ꯭ꯔꯣ ꯑꯗꯨꯒꯤ
ꯐꯩ ꯌꯥꯝ ꯄꯥꯝꯅ ꯆꯥꯏꯌꯦ ꯑꯩꯈꯣꯏ ꯑꯣꯛꯇꯤ ꯅꯍꯥꯟꯒꯩꯗꯤ ꯁꯨꯃꯥꯏꯅ ꯇꯧꯔꯝꯃꯦꯕ ꯀꯩꯅꯣꯗꯣ ꯂꯐꯨꯗꯣ
ꯑ
ꯈꯣꯡꯕ꯭ꯔꯥ
ꯈꯪꯉꯤ ꯈꯪꯉꯤ ꯂꯐꯨ
ꯗꯣ ꯑꯗꯨꯝ ꯎ ꯂꯐꯨꯗꯣ ꯑꯗꯨꯝ ꯐꯖꯅ ꯐꯨꯠꯂꯒꯅꯦ
ꯑꯥ
ꯑꯗꯣ ꯆꯦꯡꯀꯨꯞꯀ ꯂꯐꯨꯒ ꯇꯧꯔꯒ ꯑꯗꯨꯝ ꯊꯥꯔꯝꯕꯅꯦꯕ
ꯑꯣ
ꯑꯗꯣ ꯍꯟꯗꯛꯀꯥꯟꯗꯤ ꯍꯣꯏ ꯂꯐꯨꯗꯣ ꯑꯝꯇ ꯂꯣꯏꯅꯃꯛ ꯊꯥꯗꯅ ꯂꯣꯏꯈ꯭ꯔꯕ ꯑꯗꯨꯒ ꯀꯥꯡꯕꯧ ꯅꯥꯄꯤꯁꯦ ꯑꯩꯈꯣꯏ ꯃꯅꯤꯡꯒꯤ ꯈꯣꯡꯕꯥꯟ ꯑꯃ ꯂꯩꯕꯗꯣ
ꯑꯥ ꯑꯥ
ꯌꯥꯝ ꯆꯥꯎꯋꯦꯕ ꯑꯗꯨ ꯈꯣꯡꯕꯥꯟꯗꯣ ꯍꯥꯏꯗꯤ ꯑꯩꯈꯣꯏꯒꯤ ꯑꯣꯛ ꯃꯉꯥꯗꯨꯅꯅꯦ ꯆꯥꯎꯔꯒꯅꯦ ꯀꯕꯨꯡ ꯅꯥꯄꯤꯗꯣ ꯂꯣꯏ ꯆꯥꯐꯛꯇꯅꯦ ꯃꯣꯏ ꯆꯥꯕ ꯉꯝꯃꯣꯏꯕ
ꯑꯦ ꯅꯣꯏ ꯑꯣꯛ ꯃꯉꯥ ꯂꯣꯏꯕ꯭ꯔ ꯍꯥꯏꯁꯦ
ꯍꯣꯏ ꯂꯣꯏꯌꯦ ꯑꯗꯨꯗꯨꯒ ꯑꯗꯨꯗ ꯑꯃꯗꯤ ꯃꯆꯥ ꯄꯣꯛꯄ ꯑꯗꯨꯁꯨ ꯃꯉꯥ ꯑꯃ ꯐꯥꯎ ꯂꯩꯕ ꯑꯗꯨꯗꯗꯅꯦ ꯃꯊꯪ ꯃꯊꯪ ꯄꯣꯛꯇꯅꯅꯦ ꯑꯩꯈꯣꯏ ꯍꯧꯖꯤꯛ ꯌꯥꯝ ꯊꯤꯅ ꯏꯅꯥꯛ ꯀꯌꯥꯥꯛ ꯈꯨ ꯝꯕ ꯍꯥꯏꯗꯣꯛ ꯑꯣꯏꯔꯛꯇꯣꯔꯔꯕꯅꯤ
ꯀꯩꯅꯣ ꯑꯣ ꯑꯃꯇꯪ ꯂꯣꯏꯕ ꯐꯥꯎꯕ ꯀꯩꯅꯣ ꯑꯅꯤꯇꯪ ꯂꯣꯏꯕ ꯐꯥꯎꯕ ꯀꯩꯅꯣ ꯍꯥꯏꯔꯤꯉꯩꯗ ꯅꯣꯏꯅ ꯃꯉꯥ ꯃꯉꯥ ꯂꯣꯏꯁꯤꯜꯂꯦ ꯑꯗꯨꯗꯩ ꯑꯃꯨꯛ ꯑꯃꯨꯛꯀ ꯃꯆꯥ ꯄꯣꯛꯊꯔꯦ ꯏꯁ ꯑꯗꯨꯗꯤ ꯅꯣꯏꯒꯤ ꯁꯅꯥ ꯃꯣꯍꯣꯔ ꯀꯌꯥ ꯀꯌꯥꯅꯣ ꯁꯥꯕ ꯌꯥꯔꯅꯤꯗ
ꯌꯥꯅꯤ ꯑꯗꯨꯗꯤ ꯑꯗꯨꯗ ꯍꯣꯏ ꯑꯗꯨꯒꯤꯅꯦ ꯑꯩꯅ ꯅꯣꯡꯃꯗ ꯁꯣꯏꯒꯤꯁꯦ ꯀꯥꯡꯃꯧ ꯅꯥꯄꯤꯁꯦ ꯀꯌꯥꯃꯨꯛ ꯁꯣꯏꯅꯤ ꯍꯥꯏꯗ ꯑꯩꯈꯣꯏꯒꯤ ꯄꯥꯇ꯭ꯔ ꯑꯩꯈꯣꯏꯒꯤ ꯀꯣꯟ ꯑꯆꯧ ꯑꯆꯧꯕ ꯂꯩꯕꯗꯣ ꯈꯪꯕ꯭ꯔꯥ
ꯀꯣꯏ ꯑꯧ ꯂꯩꯌꯦ ꯂꯩꯌꯦ ꯅꯣꯏꯗꯣ ꯑꯥ
ꯑꯩꯈꯣꯏ ꯀꯣꯟꯅ ꯑꯆꯥꯎ ꯑꯆꯧꯕ ꯍꯥꯏꯗꯤ ꯁꯦꯟꯖꯦꯜꯒꯤ ꯀꯣꯟꯒ ꯂꯩꯗꯅ ꯑꯗꯣ ꯑꯆꯧ ꯑꯆꯧꯕꯗꯨꯃꯅꯦ ꯁꯒꯣꯔꯤꯁꯦ ꯂꯥꯏ ꯈꯨꯗꯦꯡ ꯑꯆꯧ ꯑꯆꯧꯕꯗꯣ ꯑꯗꯩꯗꯤ ꯑꯩꯈꯣꯏꯒꯤ ꯊꯨꯝꯃꯣꯛ ꯂꯤꯈꯥꯏ ꯆꯟꯕ ꯂꯩꯗꯅ ꯑꯗꯨ ꯁꯪꯕꯥꯏ ꯆꯟꯕ ꯊꯨꯝꯃꯣꯛ ꯑꯗꯨ ꯁꯪꯕꯥꯏꯁꯦ ꯃꯔꯤꯃꯨꯛꯀ ꯁꯣꯏꯕꯝꯃꯦ ꯅꯣꯡꯃꯗ
ꯌꯥꯝ ꯐꯖꯅ ꯆꯥꯕꯖꯥꯔꯅꯦ ꯅꯣꯏ ꯑꯣꯛꯁꯤꯡꯁꯤꯗꯤ
ꯍ ꯆꯥꯏꯌꯦ ꯃꯣꯏꯗꯤ ꯑꯗꯨ ꯆꯥꯛ ꯆꯥꯛꯀ ꯆꯞ ꯃꯥꯟꯅꯩꯗꯅ ꯆꯥꯛꯂꯨꯛ ꯐꯖꯅ ꯄꯤꯖꯔꯤꯈꯩ ꯑꯗꯨꯝ ꯃꯣꯏ ꯃꯁꯥ ꯃꯎ ꯐꯗꯣꯏꯅꯤ ꯇꯤꯟꯖꯪ ꯀꯥꯏꯖꯪꯗꯅ ꯂꯩꯗꯣꯏꯅꯤ ꯑꯗꯨꯗꯨꯒꯤꯅꯦ ꯑꯗꯨꯃꯥꯏꯅ ꯄꯤꯖꯕ
ꯑꯣ ꯑꯗ ꯅꯣꯏ ꯑꯣꯛ ꯃꯆꯥ ꯄꯣꯛꯑꯦ ꯍꯥꯏꯔꯤꯗꯣ ꯑꯗꯣ ꯀꯌꯥꯃꯨꯛ ꯀꯄꯣꯛ ꯊꯣꯔꯛꯀꯦ ꯍꯟꯗꯛꯇꯤ
ꯑ ꯑꯩ ꯍꯥꯏꯗꯨꯗꯤ ꯃꯉꯥꯅꯦꯅ ꯑꯗꯨ ꯑꯗꯨꯝ ꯑꯁ ꯃꯉꯥ ꯀꯣꯛꯄꯁꯤꯅꯅꯦ ꯈ꯭ꯋꯥꯏꯗꯒꯤꯩ ꯌꯥꯝꯅ ꯀꯣꯛꯑꯦꯕ ꯑꯗꯨꯗ ꯅꯍꯥꯟꯈꯩꯗꯤ ꯑꯍꯨꯝꯒꯨꯝꯕ ꯃꯔꯤꯒꯨꯝꯕ ꯀꯣꯛꯄꯅꯦ ꯍꯟꯗꯇꯤ ꯃꯉꯥ
ꯁꯤꯅ ꯅꯣꯏ ꯑꯣꯛ ꯀꯩꯅꯣ ꯑꯆꯧꯕꯗꯣ ꯑꯗꯨꯝ ꯃꯉꯥ ꯂꯩ ꯈꯜꯂꯤꯅꯦ ꯉꯁꯥꯏ
ꯑꯦ ꯑꯗꯨꯁꯨ ꯂꯩꯌꯦ ꯑꯗꯨꯁꯨ ꯃꯉꯥ ꯑꯃꯁꯨ ꯂꯩꯅ
ꯑꯣ ꯑꯣ ꯑꯣ
ꯅꯥꯕ ꯑꯅꯤ ꯍꯣꯏ
ꯀꯩꯅꯣ
ꯏꯊꯟꯗꯅ ꯇꯧꯔꯤꯅꯦ ꯑꯩꯁꯦ ꯂꯩꯁꯥꯕꯤ ꯑꯣꯏꯕꯤ ꯑꯣꯜꯂꯕ
ꯅꯪ ꯅ ꯃꯔꯔꯣ ꯍꯥꯏꯥꯏꯗꯣꯔꯛꯄ ꯁꯤꯅꯦ ꯑꯗꯨꯝ ꯄꯨꯡꯍꯥꯏꯗ ꯍꯥꯏꯌꯦ ꯍꯥꯏꯔꯤꯁꯤꯅꯦ
ꯑꯩꯅ ꯂꯥꯏꯔꯤꯛ ꯇꯝꯕꯤꯕ ꯑꯉꯥꯡꯗꯣ ꯃꯥꯒꯤꯁꯨꯅꯦ ꯍꯟꯗꯛꯁꯦ ꯌꯨꯝꯗ ꯇꯧꯅꯕ ꯊꯕꯛꯁꯦ ꯌꯥꯝ ꯄꯤꯔꯛꯑꯦꯕ
ꯎꯝ ꯎꯝ ꯎꯝ
ꯀꯩꯅꯣ ꯇꯧꯗꯣꯏꯅꯦꯕ ꯎꯅꯥ ꯎꯅꯥ ꯃꯉꯥꯁꯦ ꯀꯪꯍꯟꯗꯣꯏꯅꯦꯕꯀꯣ
ꯑꯣ ꯑꯣ
ꯑꯗꯨꯒ ꯑꯃ ꯎꯒꯤ ꯇꯥꯏꯞꯇ ꯍꯧꯕ ꯅꯦꯝꯗꯤ ꯅꯦꯝꯕ ꯄꯥꯝꯕꯤꯁꯤꯡ ꯂꯩꯗꯅ
ꯎ ꯑꯣ
ꯑꯗꯨ ꯃꯉꯥ ꯑꯃꯁꯨ ꯀꯪꯍꯟꯗꯣꯏꯅꯦ ꯑꯗꯨꯒ ꯑꯃꯅ ꯌꯥꯝꯅ ꯑꯗꯨꯝ ꯑꯩꯈꯣꯏꯅ ꯍꯤꯗꯥꯛ ꯂꯥꯡꯊꯛ ꯑꯣꯏꯅ ꯁꯤꯖꯤꯟꯅꯕ ꯌꯥꯕ ꯍꯥꯏꯔꯗꯤ ꯁꯨꯝ ꯃꯅꯥ ꯃꯁꯤꯡ ꯂꯩꯒꯦꯗ ꯇꯣꯅꯤꯡꯈꯣꯛ ꯑꯣꯏꯒꯦꯔꯥ ꯅꯨꯡꯁꯤꯠ ꯍꯤꯗꯥꯛ ꯑꯣꯏꯒꯦꯔꯥ ꯑꯗꯨꯒꯨꯝꯕ ꯑꯅꯦꯝ ꯑꯅꯦꯝꯕ ꯂꯩ
ꯑꯣ ꯃꯥꯅꯦ ꯂꯩꯑ ꯂꯩꯌꯦ ꯑꯥ
ꯑꯗꯨꯒꯨꯝꯕ ꯑꯅꯦꯝ ꯑꯅꯦꯝꯕꯁꯤꯡꯗꯣ ꯃꯉꯥ ꯑꯃꯒ ꯇꯧꯗꯣꯏꯅꯦꯕ ꯑꯗꯣ ꯅꯪ ꯁꯤꯗ ꯍꯥꯏꯔꯛꯎꯅꯦ ꯀꯩꯀꯩ ꯇꯧꯁꯤꯒꯦ ꯎꯒꯤꯗꯨꯗꯤ ꯀꯩꯀꯩ ꯇꯧꯁꯤꯒꯦ ꯃꯉꯥꯗꯣ ꯀꯔꯝꯕꯅ ꯐꯖꯅꯤ ꯈꯪꯍꯟꯕꯗ
ꯎꯒꯤꯗꯨꯗꯤ ꯍꯧꯖꯤꯛꯀꯤ ꯈꯣꯡꯅꯥꯝꯄꯟ ꯕꯤꯒꯤ ꯃꯅꯥꯗꯣ ꯈꯣꯡꯅꯥꯡ ꯃꯅꯥꯗꯣ ꯑꯗꯨꯁꯨ ꯀꯪꯍꯜꯂꯗꯤ ꯐꯖꯕꯅꯦ ꯍꯥꯏꯕꯗꯤ ꯀꯥꯡꯪꯈꯜꯂꯁꯨ ꯃꯥꯒꯤ ꯁꯤꯡꯂꯤ ꯀꯩ ꯀꯩ ꯍꯥꯏꯕ ꯇꯥꯔꯦꯅꯦ ꯍꯧꯖꯤꯛꯀꯤ ꯃꯅꯥꯗ ꯌꯥꯎꯕꯗꯣ ꯐꯖꯅ ꯃꯃꯤ ꯐꯖ ꯅ ꯊꯣꯛꯄꯅꯦꯕꯀꯣ ꯑꯗꯨꯒ ꯍꯧꯖꯤꯛꯀꯤ ꯄꯨꯡꯗꯣꯟ ꯃꯅꯥꯗꯣ ꯑꯗꯨꯁꯨ ꯀꯪꯍꯜꯂꯀꯥꯟꯗ ꯆꯞ ꯆꯞ ꯇꯥꯕꯅꯤ ꯇꯦꯛꯊꯔꯛꯄ ꯀꯩ ꯀꯩ ꯀꯔꯤꯝ ꯇꯠꯄꯗꯣ ꯀꯩꯝ ꯇꯧꯗꯕꯅꯦ
ꯎ ꯑꯗꯨꯅꯦ ꯅꯉꯣꯟꯗ ꯍꯪꯉꯛꯏꯅꯦ ꯅꯪꯅꯪ ꯈꯔ ꯁꯤꯒꯨꯝꯕ ꯑꯉꯥꯡꯒꯤꯁꯦ ꯇꯧꯔꯕꯅꯤꯅ ꯈꯪꯉꯤꯗꯅ
ꯑꯥ ꯑꯗꯨ ꯑꯗꯨꯃ ꯑꯗꯨꯃꯥꯏꯅ ꯇꯧꯋꯦ ꯑꯗꯨꯒ ꯑꯃꯨꯛꯀ ꯍꯩꯅꯧ ꯃꯅꯥꯁꯤꯡꯅꯗꯤ ꯑꯃꯨꯛꯀ ꯌꯥꯝꯅ ꯁꯥꯡꯕ ꯑꯣ ꯃꯣꯏ ꯂꯥꯏꯔꯤꯛ ꯇꯝꯐꯝꯗ ꯄꯨꯗꯣꯏꯗꯣ ꯐꯔꯛ ꯇꯥꯗꯣꯏꯕ ꯍꯥꯏꯗꯤ ꯆꯥꯎꯃꯟꯗꯅꯀꯣ ꯁꯥꯡꯃꯟꯗꯅ
ꯍꯣꯏ ꯍꯣꯏ ꯍꯣꯏ ꯆꯨꯝꯃꯦ
ꯑꯗꯨꯒ ꯍꯧꯖꯤꯛꯀꯤ ꯑꯩꯈꯣꯏꯒꯤ ꯀꯔꯤ ꯍꯥꯏꯅꯤ ꯃꯌꯥꯡ ꯇꯣꯟ ꯃꯅꯥꯗꯣ ꯈꯪꯕ꯭ꯔ ꯚꯏ
ꯈꯪꯉꯦ ꯈꯪꯉꯦ
ꯎꯝ ꯑꯗꯨꯁꯨ ꯀꯪꯉꯒ ꯄꯨꯕꯗꯤ ꯑꯗꯨꯝ ꯐꯖꯕꯅꯦ ꯑꯗꯨꯒꯤꯁꯨ
ꯑꯣ ꯑ ꯑꯗꯨ ꯁꯨꯃꯥꯏꯅ ꯇꯧꯗꯣꯏꯅꯦ ꯎ ꯎ ꯄꯥꯝꯕꯤ ꯆꯥꯎꯒꯤ ꯃꯉꯥ ꯑꯃ ꯑꯗꯨꯒ ꯎꯒꯤ ꯇꯥꯏꯞꯇ ꯎꯒꯤ ꯃꯑꯣꯡꯗꯗꯤ ꯍꯧꯕ ꯑꯗꯨꯗꯨꯒ ꯀꯩꯅꯣ ꯇꯧꯕꯗꯣ ꯎꯗꯤ ꯎꯃꯛꯇꯤ ꯅꯠꯇꯕꯗꯣ
ꯑꯣ ꯑꯣ ꯅꯦꯦꯝꯇꯛ ꯅꯦꯝꯇꯛ
ꯂꯦꯝꯇ ꯂꯦꯝꯇꯅ ꯍꯧꯕꯗꯣ ꯑꯗꯤ ꯑꯩꯈꯣꯏ ꯖꯨꯕꯥ ꯀꯨꯁꯨꯝ ꯨꯝꯕ ꯑꯗꯨꯝꯕ ꯂꯩꯗꯅ ꯂꯩꯗ ꯍꯥꯏꯔꯒꯁꯨ
ꯑꯕꯨꯣ
ꯑꯗꯨꯒꯨꯝꯕ ꯇꯧꯗꯣꯏꯅꯦꯕꯀꯣ
ꯎꯝ
ꯑꯗꯣ ꯍꯥꯏꯔꯛꯑꯣꯅꯦ ꯀꯩꯀꯩ ꯇꯧꯁꯤꯒꯦ
ꯑꯩ ꯀꯩ ꯍꯥꯏꯗꯣꯏꯅꯣ ꯍꯧꯖꯤꯛꯀꯤ ꯅꯣꯏ ꯗꯨꯋꯥꯏꯗꯨꯁꯨ ꯌꯥꯝꯅ ꯍꯧꯕ ꯍꯥꯏꯔꯒꯗꯤ ꯁꯥꯟꯅꯔꯩꯒꯤ ꯃꯅꯥꯗꯣ ꯑꯗꯨꯁꯨ ꯀꯪꯍꯟꯕ ꯌꯥꯏ
ꯐꯖꯗꯦꯗ ꯑꯩꯅ ꯀꯪꯍꯟ ꯌꯦꯡꯉꯕꯅꯤ ꯈꯥꯒꯤ ꯂꯩꯍꯥꯎꯗꯣ ꯈꯪꯈ꯭ꯔ ꯚꯏ
ꯗ ꯍꯪꯉꯤ ꯈꯪꯉꯦ ꯑꯥ ꯑꯥ
ꯈꯥꯒꯤ ꯂꯩꯍꯥꯎ ꯈꯥꯒꯤ ꯂꯩꯍꯥꯎ ꯑꯉꯧꯕ ꯁꯥꯠꯇꯔꯦ ꯅꯣꯏꯗ
ꯑꯥ ꯑꯥ ꯁꯥꯠꯂꯤ ꯁꯥꯠꯂꯤ ꯑꯩꯈꯣꯏꯗ ꯁꯥꯠꯂꯤ ꯑꯗꯨꯏ ꯑꯗꯨꯏꯁꯨ ꯂꯧꯕ ꯂꯥꯛꯄ ꯌꯥꯅꯤꯌꯦ ꯇꯧꯕ ꯌꯥꯅꯤꯑ ꯎꯝ ꯑꯥ ꯑꯥ ꯍꯥꯞꯄ ꯌꯥꯅꯤ
ꯑꯗꯩꯗꯤ ꯎꯇꯣꯡ ꯂꯩꯗꯣ ꯈꯪꯕ꯭ꯔꯥ
ꯑꯥ ꯎꯇꯣꯡ ꯂꯩ ꯈꯪꯉꯦ ꯑꯩꯈꯣꯏꯗꯁꯨ ꯍꯧꯋꯦ ꯑꯩꯈꯣꯏꯕꯣꯛꯅ ꯊꯥꯕ ꯂꯩꯌꯦ ꯃꯗꯨ ꯃꯅꯥ ꯃꯅꯥꯕꯨꯗꯤ ꯂꯧꯕ ꯌꯥꯏ ꯀꯩꯅꯣ
ꯍꯣꯏ ꯃꯅꯥꯗꯣ ꯃꯀꯨꯞ ꯃꯀꯨꯞ ꯇꯧꯕꯅꯦ
ꯑ
ꯎ ꯑꯗꯨꯃꯒ ꯍꯥꯞꯄꯒꯦ ꯑꯇꯩꯗꯤ ꯁꯨꯝ ꯈꯜꯂꯨꯅꯦꯕ ꯏꯃꯥꯟꯅꯕꯤ ꯀꯩ ꯍꯥꯞꯁꯤꯒꯦ
ꯆꯤꯡꯒꯣ ꯂꯩꯒꯤꯗꯤ ꯍꯥꯞꯅꯤꯡꯗꯕ꯭ꯔꯣ
ꯌꯥꯥꯏꯌꯦ ꯐꯖꯅꯤ ꯏꯕꯦꯝꯃ ꯃꯃꯥꯅꯝꯊꯤꯕꯤꯅ ꯃꯆꯥ ꯌꯥꯝ ꯅꯨꯡꯁꯤꯕꯤꯅ ꯄꯣꯛꯑꯦꯗꯣ ꯃꯥꯒꯤꯗꯣ
ꯑꯗꯨꯅꯦ ꯑꯗꯣ ꯑꯩꯈꯣꯏ ꯃꯄꯥꯟꯗ ꯌꯥꯝꯅꯦ
ꯑꯗꯨꯅꯤ ꯑꯥ ꯑꯗꯣ ꯑꯃꯗꯨꯗꯤ ꯀꯩ ꯇꯧꯁꯤꯒꯦ ꯑꯃ ꯑꯩꯈꯣꯏꯅ ꯃꯅꯥ ꯃꯁꯤꯡ ꯑꯅꯦꯝ ꯑꯅꯦꯝꯕ ꯄꯥꯝꯕꯤꯁꯤꯡꯗꯨꯗꯤ ꯀꯩ ꯇꯧꯁꯤꯒꯦ ꯅꯨꯡꯁꯤꯠ ꯍꯤꯗꯥꯛ ꯑꯃ ꯂꯩꯔꯦ
ꯑꯣꯝ
ꯇꯣꯅꯤꯡꯈꯣꯛ ꯑꯃ ꯂꯩꯔꯦꯀꯣ
ꯑꯥ ꯑꯥ
ꯑꯦ ꯑꯁ ꯅꯥꯀꯨꯞꯄꯤꯁꯦ ꯌꯥꯝꯅꯊꯝꯊ ꯏꯤꯔꯣꯏꯗꯔꯣ ꯍꯣꯔꯦꯟꯗꯤ ꯑꯉꯥꯡꯗ
ꯆꯨꯝꯃꯤꯅꯦ ꯑꯗꯨꯁꯨ
ꯍꯧꯖꯤꯛꯀꯤ ꯁꯥ ꯃꯔꯣꯏꯒ ꯍꯥꯏꯅꯕꯗꯣ ꯇꯤꯡꯈꯪ ꯀꯨꯝꯃꯥꯏꯅ ꯑꯥ ꯑꯥ ꯑꯥ ꯑꯗꯨꯏꯗꯣ ꯑꯗꯨꯏꯗꯣ ꯑꯃ ꯇꯧꯔꯁꯦ
ꯑꯁ ꯑꯗꯨꯣ ꯍꯦꯛꯞꯄꯗꯣꯅꯤ ꯌꯥꯝ ꯇꯁꯦꯗꯨꯛꯁꯨ ꯑꯩ ꯀꯣꯠꯁꯤꯗ ꯇꯦꯡꯒꯪꯁꯦ ꯆꯪꯈꯤꯗꯅꯅꯦ ꯑꯥꯗ ꯃꯤꯅ ꯂꯧꯊꯣꯛꯇꯗꯤ ꯌꯥꯗꯦ ꯊꯥꯡ ꯊꯥꯗ꯭ꯔꯗꯤ ꯌꯥꯗꯕꯩ ꯇꯥꯏꯞꯇ ꯇꯧꯋꯦꯕ
ꯑꯥ ꯑꯗꯨ ꯑꯩꯈꯣꯏꯁꯨ ꯀꯥꯇꯤꯅ ꯆꯥꯊꯣꯛꯑꯒ ꯑꯗꯨꯝ ꯍꯦꯛꯏꯅꯦ ꯈꯨꯠꯅ ꯍꯦꯛꯄꯗꯤ ꯈꯔ ꯊꯤꯜꯂꯦ ꯃꯥꯥꯏꯗꯣ
ꯍꯣꯏ ꯐꯔꯦ ꯐꯔꯦ ꯑꯗꯨꯝ ꯂꯩꯔꯦ ꯑꯃꯇꯪꯒ ꯍꯥꯏꯔꯛꯑꯣ
ꯑꯗꯨꯒ
ꯄꯥꯟ ꯄꯥꯟꯒꯤ ꯃꯅꯥꯗ ꯇꯧꯁꯤꯔꯣ ꯌꯦꯟꯗꯦꯝ ꯃꯅꯥ ꯄꯥꯟ ꯃꯅꯥ
ꯃꯆꯥ ꯃꯆꯥ ꯀꯩꯅꯣ ꯍꯧꯔꯛꯄꯗꯣ ꯑꯣꯏꯅ ꯇꯧꯁꯤꯔꯦ
ꯍꯣꯏ ꯑꯗꯨ ꯐꯖꯗꯧ ꯃꯥꯟꯗ꯭ꯔꯣ
ꯎꯝ
ꯍꯣꯏ ꯑꯗꯨꯝ ꯐꯖꯅꯤꯅꯦ ꯑꯗꯨ ꯑꯣꯏꯅ ꯇꯧꯔꯁꯦ ꯎꯝ ꯍꯣꯏ ꯐꯔꯦ ꯐꯔꯦ ꯑꯗꯨ ꯇꯧꯔ ꯎꯝ
ꯑꯁ ꯂꯥꯏꯔꯤꯛ ꯇꯝꯕꯁꯤꯁꯨ ꯈꯪꯗꯦꯗ ꯖꯥꯠ ꯖꯥꯠꯅꯦ ꯃꯣꯏ ꯇꯧꯔꯤꯁꯦ ꯑꯩꯈꯣꯏꯅ ꯇꯧꯔꯛꯇꯕꯈꯩ ꯂꯣꯏ ꯇꯧꯔꯛꯑꯏ ꯃꯣꯏ ꯇꯧꯔꯁꯦ ꯊꯕꯛ ꯌꯥꯝ ꯍꯥꯞꯄꯦꯕ
ꯂꯣꯏ ꯇꯧꯔꯦ ꯏꯗꯦꯝꯅ ꯑꯗꯨ ꯍꯥꯏꯔꯒꯅꯦ ꯈꯣꯡꯅꯥꯡ ꯃꯅꯥꯗꯣ
ꯎ
ꯏꯁꯤꯡꯗ ꯑꯗꯨꯝ ꯇꯤꯡꯁꯤꯜꯂ ꯊꯝꯕ ꯍꯥꯏꯗꯤ ꯑꯗꯨꯝ ꯀꯣꯟ ꯑꯆꯧꯕ ꯑꯃ ꯂꯧꯔꯒ ꯏꯁꯤꯡ ꯑꯗꯨꯝ ꯇꯤꯟꯖꯅ ꯊꯝꯕ ꯑꯗꯨꯒ ꯍꯞꯇꯥ ꯑꯃꯒꯤ ꯃꯅꯨꯡꯗ ꯂꯩꯔꯒ ꯌꯦꯡꯕ ꯃꯥꯒꯤ ꯃꯅꯥꯒꯤ ꯁꯔꯨꯛꯇ ꯃꯥꯒꯤ ꯁꯤꯡꯂꯤ ꯅꯠꯇꯕ ꯑꯁꯪꯕ ꯁꯔꯨꯛꯇ ꯂꯣꯏꯅꯃꯛ ꯄꯠꯊꯛ ꯄꯣꯨꯝꯊꯔꯒ ꯂꯣꯏ ꯀꯦꯟꯈ꯭ꯔꯅꯤꯕ ꯑꯗꯨꯒ ꯃꯥꯒꯤ ꯁꯤꯡꯂꯤ ꯈꯛꯇꯪ ꯉꯥꯏꯍꯧꯗꯣꯏꯅꯦꯕ
ꯈꯪꯉꯦ ꯈꯪꯉꯦ ꯅꯪꯅ ꯍꯥꯏꯗꯣ
ꯍꯣꯏ ꯑꯗꯨꯗꯣ ꯐꯖꯕꯅꯦ ꯑꯩꯁꯦ ꯅꯍꯥꯟꯃꯨꯛꯁꯦ ꯑꯩꯈꯣꯏ ꯑꯗꯥꯋꯥꯏꯗꯗꯤ ꯈꯣꯡꯅꯥꯡ ꯃꯅꯥꯁꯦ ꯀꯌꯥ ꯍꯧꯗꯦ ꯑꯗꯨꯅ ꯑꯇꯣꯞꯄ ꯈꯨꯟ ꯑꯩꯈꯣꯏ ꯈꯨꯟ ꯊꯪꯅꯕꯗ ꯆꯠꯂꯒꯅꯦ ꯍꯦꯛꯑꯦ ꯃꯌꯥꯝ ꯑꯃ ꯍꯦꯛꯑꯦ ꯈꯥꯎꯖꯥꯎ ꯑꯃ ꯍꯦꯛꯑꯦ ꯑꯗꯨꯒꯅꯦ ꯑꯩꯈꯣꯏꯒꯤ ꯑꯩꯈꯣꯏꯒꯤ ꯄꯥꯊ꯭ꯔ ꯑꯀꯥꯏꯕ ꯑꯃ ꯂꯩꯗꯅ ꯏꯁꯤꯡ ꯍꯥꯞꯅꯕ ꯅꯣꯡ ꯇꯥꯔꯛꯄꯗ ꯌꯥꯅꯕ ꯑꯗꯨꯗꯨꯗ ꯇꯧꯔꯒ ꯊ ꯂꯣꯏ ꯍꯥꯗꯞꯆꯜꯂꯒ
ꯍꯥꯏꯋꯥ
ꯑꯗꯨꯒꯅꯦ ꯏꯁꯤꯡꯗ ꯍꯩꯖꯤꯜꯂꯦ ꯂꯣꯏꯁꯨ ꯀꯨꯞꯁꯜꯂꯦ
ꯎꯪ
ꯑꯗꯨꯒ ꯑꯩꯅ ꯎꯝ ꯆꯌꯣꯜ ꯑꯃꯒꯤ ꯃꯇꯨꯡꯗ ꯌꯦꯡꯉꯦ
ꯑꯣ
ꯍꯛꯇ ꯂꯣꯏ ꯐꯖꯔꯒ ꯂꯩꯔꯝꯖꯥꯠꯅꯦ ꯀꯨꯞꯐꯖ ꯑꯃ ꯂꯩ
ꯑꯁ ꯅꯪ ꯅꯪꯒꯤ ꯅꯪ ꯊꯕꯛ ꯑꯗꯨꯛ ꯆꯤꯜꯂꯤꯕꯗꯣ ꯑꯁꯤꯒꯨꯝꯕꯁꯤꯁꯨ ꯑꯗꯨꯝ ꯇꯧꯔꯤꯅꯤꯅꯦꯀꯣ ꯅꯪꯁꯦ
ꯄꯥꯝꯖꯕ ꯍꯥꯏꯁꯦ ꯌꯥꯄꯣꯠꯇꯦ ꯃꯅꯝꯗꯤ ꯈꯨꯠꯅꯝ ꯊꯤꯃ ꯏ
ꯌꯥꯝ ꯇꯜꯂꯦ ꯀꯩꯅꯣ
ꯑꯁ ꯑꯩ ꯊꯨ ꯊꯨꯛ ꯂꯥꯎꯑꯣꯦ ꯆꯥꯛꯀ ꯆꯥꯗꯦ
ꯎꯝ ꯎꯝ ꯎꯝ
ꯑꯗꯨꯒꯅꯦ ꯇꯤꯟ ꯃꯆꯥ ꯃꯆꯥꯗꯣ ꯑꯗꯨꯁꯨ ꯂꯣꯏ ꯀꯣꯛꯁꯜ ꯂꯩꯔꯝꯃꯦ
ꯑ
ꯑꯩꯈꯣꯏ ꯄꯂꯦꯝꯅꯗꯤ ꯉꯥꯡꯕꯗ ꯀꯥꯡ ꯃꯆꯥ ꯀꯣꯛꯐꯝ ꯑꯣꯏꯔꯦꯅ
ꯑꯗꯨꯅ ꯑꯗꯨꯃꯥꯏꯅ ꯑꯣꯏꯔꯝꯗꯣꯏꯅꯦ
ꯅꯣꯛꯅꯤꯡꯉꯦ ꯀꯥꯡ ꯃꯆꯥ ꯀꯣꯛꯐꯝꯒ ꯆꯞ ꯃꯥꯟꯅꯅ ꯅꯪꯅ ꯁꯦꯝꯕꯤꯔꯦ
ꯑꯁ ꯑꯗꯨ ꯑꯗꯨ ꯑꯣꯏꯔꯁꯨ ꯅꯪꯅ ꯄꯥꯝꯖꯅ ꯇꯧꯔꯨꯔꯕꯅꯤꯅ ꯀꯅꯥꯝꯇꯅ ꯊꯤꯡꯕ ꯌꯥꯄꯣꯠ ꯅꯠꯇꯦꯅꯦ ꯅꯪꯒꯤꯁꯤꯁꯨ
ꯑꯗꯨ ꯂꯣꯏ ꯂꯧꯈꯠꯂꯦ ꯂꯧꯈꯠꯂꯒꯅꯦ ꯀꯩꯅꯣ ꯇꯧꯕ ꯑꯩꯅ ꯃꯆꯨ ꯁꯪꯕ
ꯑꯣ
ꯃꯆꯨꯗ ꯂꯩꯌꯦꯕ ꯐꯌꯥꯝ ꯂꯩꯌꯦꯕ ꯑꯩꯈꯣꯏꯒꯤ ꯑꯩꯒꯤ ꯏꯕꯨꯡ ꯑꯃ ꯂꯩꯕꯗꯣ
ꯑꯥ
ꯑꯗꯨꯒꯨꯝꯕ ꯃꯆꯨ ꯃꯆꯨꯒꯤ ꯄꯣꯠꯐꯝ ꯑꯃ ꯐꯝꯃꯦ ꯑꯗꯨꯗꯩ ꯃꯌꯥꯝ ꯂꯩ ꯑꯗꯨꯗ ꯑꯩꯅ ꯃꯆꯨ ꯃꯆꯨ ꯁꯪꯉꯦ
ꯎꯝ
ꯑꯗ ꯀꯩꯅꯣ ꯇꯧꯋꯦ ꯑꯇꯤꯌꯥꯒꯤ ꯃꯆꯨ ꯑꯃ ꯁꯪꯉꯦꯕ ꯈꯤꯇꯪ ꯋꯥ ꯊꯥꯡꯅꯕ ꯃꯆꯨ ꯍꯥꯏꯇꯥꯔꯦ
ꯑ ꯑꯥ
ꯑꯃꯅ ꯑꯃ ꯀꯩ ꯃꯆꯨ ꯍꯥꯏꯁꯤꯒꯦ ꯌꯦꯔꯨꯝ ꯃꯃꯨꯠ ꯃꯆꯨꯗꯣ
ꯎ ꯑꯣ
ꯁꯪꯉꯦ ꯍꯦꯛꯇ ꯑꯁ ꯐꯖꯕꯗꯤ ꯂꯩꯇ꯭ꯔꯦ ꯆ ꯆ ꯀꯥꯞꯄꯦ ꯑꯗꯨꯒ ꯑꯩꯅ ꯑꯗꯨꯃꯥꯏꯅ ꯇꯧꯔꯤꯗꯨꯅ ꯀꯩꯗꯧꯅꯕꯅꯣ ꯈꯪꯕ꯭ꯔꯥ
ꯀꯩꯗꯧꯗꯧꯕꯅꯣ
ꯂꯩ ꯁꯦꯝꯅꯕ ꯅꯪ ꯌꯥꯝ ꯍꯩꯗꯥꯏꯅꯦ ꯀꯃꯥꯏꯅ ꯁꯦꯒꯦ ꯑꯝꯇ ꯍꯥꯏꯔꯑꯣ
ꯑꯣ ꯍꯧꯖꯤꯛꯀꯤ ꯑꯀꯪꯕꯁꯤꯡꯗꯨꯅ ꯃꯆꯨ ꯁꯪꯖꯤꯜꯂꯒ ꯁꯦꯝꯕꯗꯣ
ꯎꯝ ꯀꯃꯥꯏꯅ ꯇꯧꯗꯣꯏꯅꯣ ꯍꯥꯏꯔꯣ ꯑꯝꯇ
ꯑꯁ ꯑꯁ ꯍꯧꯖꯤꯛꯁꯦ ꯆꯤꯟꯅ ꯀꯃꯥꯏꯅ ꯍꯥꯏꯗꯣꯏꯅꯣ ꯈꯪꯗꯦ ꯅꯪ ꯑꯃꯨꯛꯇꯪꯨꯝ ꯑꯩ ꯌꯨꯝꯗ ꯊꯣꯛꯂꯛꯎꯗꯅ ꯑꯩꯅ ꯑꯩ ꯄꯣꯠ ꯆꯩꯁꯤꯡꯗꯣ ꯂꯣꯏ ꯁꯨꯔꯕꯅꯤꯅ
ꯇꯜꯂꯦ ꯑꯗꯨꯝ ꯍꯥꯏꯔꯑꯣ